ꯀꯗꯧꯔꯣꯃꯤꯅꯥ
ꯀꯩ ꯂꯩꯕ
ꯄꯥꯎ ꯐꯥꯎꯗ ꯀꯨꯏꯔ ꯀꯩꯅꯣ ꯅꯣꯡ ꯐꯥꯗꯣꯛꯁꯨ ꯀꯩꯗꯧꯔꯤ ꯈꯣꯠꯂꯤ ꯅꯨꯡꯉꯥꯏꯔꯤ ꯈꯣꯠꯂꯤ ꯍꯪꯅꯕ ꯌꯥꯏ ꯀꯩꯅꯣ
ꯌꯥꯕꯨꯗꯤ ꯌꯥꯕ ꯌꯥꯝ ꯊꯥꯖꯗꯕ ꯍꯥꯏꯇꯥꯔꯦ ꯉꯥꯏꯍꯥꯛ ꯑꯩ ꯇꯨꯃꯤꯟ ꯂꯩꯔꯨꯔꯣ ꯑꯗꯨꯒ ꯉꯁꯤ ꯐꯣꯟꯗꯣ ꯈꯪꯗꯧꯛꯇꯣꯏꯗ
ꯅꯪꯁꯨ ꯇꯧꯛꯇꯤ ꯀꯩꯅꯣ ꯑꯗꯨꯏ ꯋꯥꯗꯤ
ꯅꯨꯄꯤꯗꯅ ꯑꯃꯨꯛ ꯑꯣꯏ
ꯋꯥꯔꯤꯕꯨꯕ
ꯑꯦ ꯑꯩꯅ ꯇꯧꯔꯛꯇꯨꯗꯤ ꯇꯧ ꯌꯥꯗꯕꯤꯔꯕ
ꯑꯩꯗꯤ ꯇꯧꯔꯛꯏꯁꯤꯗꯤꯗꯣ
ꯑꯩꯁꯨ ꯁꯛꯇꯨ ꯑꯩ ꯅꯨꯡꯁꯤꯔꯛꯇꯕ ꯍꯥꯏꯗꯤ ꯃꯃꯥꯟꯅꯕꯅꯤꯒ ꯍꯥꯏꯔꯒ ꯄꯤꯕ ꯀꯣꯏꯈꯤꯕꯗꯒꯤ ꯃꯃꯥꯟꯅꯕ ꯀꯥꯎꯕꯒꯤ ꯁꯇꯥꯏꯗ ꯁꯨꯝ ꯇꯧꯁꯤꯜꯂꯛꯄꯗꯣ
ꯆꯠꯂꯦ ꯑꯗꯨꯏ ꯅꯠꯇꯦ ꯊꯕꯛ ꯆꯤꯟꯕꯩꯅꯤ ꯅꯪꯁꯨꯨ ꯑꯗꯨꯃꯛꯇꯤ ꯍꯥꯏꯃꯟꯗ꯭ꯔꯣ ꯁꯣꯛꯆꯤꯜꯂꯤ ꯚ ꯑꯩ
ꯑꯗꯨꯏꯁꯨ ꯀꯥꯏꯔꯛꯑꯦ ꯅꯨꯡꯉꯥꯏ ꯀꯩꯗꯧꯔꯤ ꯀꯔꯤ ꯆꯥꯔꯤ ꯀꯔꯤ ꯊꯛꯏ ꯑꯅꯥ ꯑꯌꯦꯛ ꯌꯥꯎꯕ꯭ꯔꯥ ꯍꯥꯏꯕ ꯑꯃ ꯍꯪꯐꯝ ꯍꯥꯏꯗꯤ ꯃꯤꯅꯤꯠ ꯃꯉꯥꯇꯕꯨ ꯃꯤꯅꯤꯠ ꯃꯉꯥꯇ ꯑꯣꯏꯔꯁꯨ ꯇꯔꯥꯗ ꯑꯣꯏꯔꯁꯨ ꯀꯥꯏꯊꯣꯛꯄ ꯑꯗꯨꯕꯨ ꯀꯥꯏꯊꯣꯛꯄ ꯉꯝꯗ꯭ꯔꯗꯤ
ꯎ ꯐꯔꯤ ꯍꯥꯏ
ꯃꯔꯨꯞ ꯑꯣꯏꯨꯏ ꯐꯀꯥꯟꯗꯨꯅꯣ
ꯑꯗꯨꯗꯤ ꯐꯖꯗꯤ ꯍꯥꯏꯕꯅꯤꯗ ꯍꯥꯏ ꯇꯔꯥꯕꯨ ꯃꯔꯨꯞ ꯑꯃꯒꯤ ꯀꯥꯏꯊꯣꯛꯄ ꯉꯝꯗ꯭ꯔꯒꯗꯤ
ꯁꯪꯗꯕꯒꯤꯅꯦꯃꯤ ꯚꯥꯏ ꯑꯩ ꯇꯁꯦꯡꯅ ꯁꯪꯗꯕꯅꯦꯃꯤ ꯍꯟꯗꯛꯇꯤ
ꯀ ꯂꯨꯕꯒꯤ ꯇꯤꯟꯅꯔꯨꯕꯒꯤ ꯀꯥꯟꯅꯗ ꯍꯥꯏꯔꯣꯏꯅꯤꯗ ꯏꯃꯥꯟꯅꯕꯅꯦꯅ ꯇꯧꯔꯤꯁꯤꯡꯁꯤꯅ ꯑꯦ ꯅꯪ ꯉꯥꯛꯇꯒꯤ ꯋꯥꯅ ꯇꯧꯕ ꯑꯩ ꯏꯃꯥꯟꯅꯕ ꯑꯩꯒꯤ ꯐ꯭ꯔꯦꯟꯁ ꯍꯀ ꯌꯥ ꯉꯥꯏꯍꯥꯛ ꯂꯩꯇ ꯇꯣꯠꯅ ꯇꯤꯟꯅꯗꯅ ꯅꯨꯡꯇꯤꯒꯤ ꯄꯨꯜꯂꯝꯕ ꯉꯥꯏꯍꯥꯛ ꯂꯩꯇ ꯍꯥꯏꯗꯤ ꯁꯦꯠꯇꯣꯛ ꯈꯥꯏꯗꯣꯛꯅꯔꯝꯗꯕꯒꯤꯔꯣ ꯅꯨꯄꯤ ꯑꯃꯃꯝꯃꯝ ꯀꯣꯏꯁꯟꯅꯈꯤꯕꯗꯩ ꯍꯧꯖꯤꯛ ꯃꯁꯛ ꯎꯒꯦꯕꯨ ꯐꯪꯈꯤꯗ꯭ꯔꯦ ꯃꯈꯣꯜ ꯈꯣꯟꯖꯦꯜ ꯇꯥꯖꯈꯤꯕꯕꯨ ꯐꯪꯈꯤꯗ꯭ꯔꯦ ꯑꯩꯅ ꯇꯧꯕ ꯀꯣꯜꯗꯨ ꯄꯥꯏꯕꯤꯔꯛꯇ꯭ꯔꯦ ꯚꯥꯏ ꯑꯩ ꯌꯥꯝ ꯊꯤꯛ ꯋꯥꯔꯧꯋꯦ ꯍꯥꯏꯕꯅꯤꯗ ꯍꯥꯏꯗꯤ ꯇ꯭ꯔꯦꯟꯗꯒꯤ ꯅꯨꯄꯤꯅ ꯍꯦꯟꯅ ꯂꯨꯕ ꯁꯃꯥꯏꯅ ꯇꯧꯁꯤꯜꯂꯛꯄꯗꯨꯗꯤ ꯅꯨꯡꯉꯥꯏꯇꯕꯗꯣ ꯑꯩꯉꯣꯟꯗ ꯍꯥꯏꯗꯤ ꯐ꯭ꯔꯦꯟꯒꯤ ꯋꯥꯍꯟꯊꯣꯛꯁꯦ ꯀꯩꯅꯣ ꯈꯪꯗꯕꯗꯣ ꯍꯣꯏ ꯑꯩꯅ ꯑꯗꯨꯝ ꯀꯣꯜ ꯄꯥꯏꯅꯅ ꯂꯩꯁꯦ ꯍꯥꯏꯕꯒꯤ ꯋꯥ ꯠꯇꯕ ꯚꯥꯏ ꯅꯣꯡꯐꯥꯗꯣꯛ ꯏꯥꯟꯅꯕꯅꯤ ꯄꯨꯟꯕ ꯌꯥꯏꯅ ꯍꯥꯏꯗꯤ ꯋꯥꯔꯤ ꯉꯥꯏꯍꯥꯛ ꯁꯥꯟꯅꯕ ꯌꯥꯏꯅ ꯍꯥꯏꯗꯤ ꯁꯤꯅ ꯃꯣꯏꯒꯤ ꯃꯣꯏꯒꯤ ꯔꯤꯂꯦꯁꯟꯗ ꯌꯥꯝ ꯀꯥꯏꯒꯗꯧꯕ ꯅꯠꯇꯦ ꯍꯥꯏꯕꯅꯤꯅ ꯚꯥꯏ ꯍꯥꯏꯗꯤ ꯀꯩꯅꯩꯅꯣ ꯑꯗꯨꯅ ꯍꯦꯟꯅ ꯂꯨꯕꯒꯤ ꯏꯁꯇꯥꯏꯜꯗ ꯑꯉꯥꯡ ꯑꯣꯏꯔꯤꯉꯩꯗꯒꯤ ꯄꯨꯜꯂꯛꯄ ꯀꯩꯅꯣꯁꯤꯡꯁꯦ ꯃꯣꯏ ꯃꯣꯏꯒꯤ ꯃꯇꯨꯡꯗꯨꯅ ꯍꯦꯟꯅ ꯂꯨꯕꯒꯤ ꯏꯁꯇꯥꯏꯜꯗ ꯇꯧꯁꯤꯜꯂꯛꯄꯗꯨꯗꯤ ꯅꯨꯡꯉꯥꯏꯇꯕꯗꯣ ꯕꯥꯥꯏ ꯍ ꯃꯣꯏ ꯃꯣꯏ ꯀꯗꯨꯁꯨꯕꯥꯥꯏ ꯂꯨ ꯇꯧꯗꯕ ꯌꯥꯄꯣꯠꯇꯦ ꯇꯧꯒꯗꯧꯅꯤ ꯂꯩꯔꯤ ꯑꯦꯚꯥꯏ ꯁꯤꯁ ꯑꯃ ꯂꯩꯔꯤ ꯑꯩꯈꯣꯏ ꯃꯔꯨꯞ ꯑꯃ ꯂꯩꯔꯤ ꯍꯥꯏꯕꯒꯤ ꯍꯥꯏꯐꯦꯠꯇꯪ ꯃꯣꯏꯁꯨ ꯅꯤꯡꯁꯤꯡꯕꯤꯔꯛꯄꯗꯨꯗꯤ ꯌꯥꯏꯗꯅ ꯚꯥꯏ ꯑꯩ ꯍꯥꯏꯖꯝꯨ ꯀꯥꯏꯔꯔꯕꯣ
ꯍꯉ ꯑꯗꯨ ꯅꯠꯇ ꯀꯣꯋꯦ
ꯅꯪꯣꯟꯅ ꯅꯪꯉꯣꯟꯗ ꯅꯠꯄ ꯅꯠꯇꯕ ꯚꯥꯏ ꯑꯗꯨꯒꯤ ꯋꯥ ꯉꯥꯡ ꯅꯠꯇꯦꯗ ꯑꯩꯅ ꯍꯥꯏꯅꯤꯡꯉꯤ ꯏꯃꯥꯟꯅꯕ ꯉꯁꯤꯕꯨꯥꯎ ꯄꯥꯎ ꯐꯥꯎꯅꯈꯤꯗꯕ ꯏꯃꯥꯟꯅꯕ ꯌꯥꯝ ꯌꯥꯎꯔꯦ ꯊꯥ ꯃꯔꯤ ꯃꯉꯥꯁꯨ ꯐꯨꯁꯦ ꯄꯥꯎ ꯐꯥꯎꯅꯗꯕ ꯃꯊꯧ ꯎꯒꯦ ꯐꯪꯗꯕ ꯃꯣꯏ ꯋꯥꯈꯜꯂꯣꯟꯗꯨ ꯑꯩ ꯌꯥꯝ ꯅꯨꯡꯉꯥꯏꯇꯕ ꯍꯥꯏ ꯇꯥꯔꯦ ꯃꯔꯨꯞ ꯍꯥꯏꯁꯦ ꯀꯩꯅꯣ ꯈꯪꯗꯕꯒꯤ ꯁꯨꯃꯥꯏꯅ ꯇꯧꯕꯗꯣ
ꯆꯥꯎꯁꯅꯔꯤ ꯅꯨ ꯅꯨꯄꯤ ꯅꯨ
ꯆꯥꯎꯁꯤꯟꯅꯔꯛꯑꯗꯤ ꯃꯔꯨꯞꯁꯤꯡꯁꯦ ꯀꯥꯏꯅꯔꯁꯤ ꯍꯥꯏ ꯍꯥꯏꯔꯤꯕ ꯋꯥꯠꯁꯦ ꯆꯥꯎꯔꯛꯑꯒꯗꯤ ꯃꯔꯨꯞꯁꯤꯡꯁꯦ ꯐꯨꯟ ꯂꯣꯏꯗꯣꯏꯔ ꯑꯝꯇ ꯁꯤ ꯑꯇ ꯈꯨꯝꯃꯧꯅꯦ ꯚꯥꯏ ꯑꯩ ꯁꯤ ꯌꯥꯝ ꯈꯪꯅꯤꯡꯉꯦ ꯚꯥꯏ
ꯚꯥꯏ ꯑꯩꯁꯦ ꯅꯉꯣꯟꯗ ꯍꯥꯏꯕ ꯅꯠꯇꯦꯀꯣ ꯚꯥꯏ ꯅꯪ ꯑꯃꯨꯛ ꯂꯥꯛꯑꯅ ꯈꯟꯅꯤꯡ ꯀ ꯑꯩ ꯅꯪꯉꯣꯟꯗ ꯍꯥꯏꯕ ꯅꯠꯇꯦ ꯍꯥꯏꯗꯤ ꯑꯩ ꯈꯪꯗꯦ ꯌꯥꯝ ꯍꯇꯛ ꯃꯇꯥꯡꯁ ꯌꯥꯝ ꯋꯥꯔꯨꯕꯗꯣ ꯑꯩꯅ ꯀꯣꯜ ꯇꯧꯕ ꯑꯗꯨꯕꯨꯥꯎ ꯇ ꯋꯦꯇꯤꯡ ꯂꯩꯔ ꯄꯥꯏꯕꯤꯔꯛꯇ꯭ꯔꯒ ꯑꯗꯨꯒ ꯀꯣꯟꯕꯦꯛ ꯕꯨꯛ ꯇꯧꯕꯤꯔꯛꯈꯤꯗꯕ ꯏꯃꯥꯟꯅꯕ ꯌꯥꯎꯔꯦꯕ ꯚꯥꯏ
ꯍꯣꯏ ꯚꯥꯏ ꯃꯣꯏꯗꯨ ꯑꯗꯨꯐꯧꯇꯤ ꯐꯠꯇꯦꯗꯅ
ꯑꯗꯨꯅꯦ ꯚꯥꯏ ꯑꯁ ꯑꯩ ꯌꯥꯝ ꯊꯤ ꯅꯨꯡꯉꯥꯏꯇ꯭ꯔꯖꯥꯠꯅꯦ ꯍꯟꯇꯪꯇꯥꯡꯁꯦ ꯑꯩꯒꯤꯗꯤ ꯅꯣꯏ ꯃꯔꯤ ꯃꯉꯥꯁꯤ ꯅꯠꯇꯅ ꯏꯃꯥꯟꯅꯕꯁꯨ ꯂꯩꯇꯦ ꯚꯥꯏ
ꯎꯝ ꯑꯩꯁꯨ ꯂꯩꯇ ꯀꯩꯅꯩꯅꯣ
ꯁꯤꯁꯦ ꯑꯃ ꯋꯥꯜꯂꯛꯑꯦ ꯁꯤꯁꯦ ꯑꯃ ꯂꯩꯇ꯭ꯔꯦ ꯍꯥꯏꯗꯤ ꯇꯥꯊꯣꯛ ꯇꯥꯁꯤꯟ ꯍꯥꯡꯗꯣꯛ ꯍꯥꯡꯖꯤꯟ ꯑꯩ ꯂꯩꯇꯦ ꯍꯥꯏꯕꯚ ꯑꯗꯨ ꯃꯣꯏꯅ ꯈꯪꯕꯤꯗꯦ ꯍꯥꯏꯕꯅꯤꯗ ꯚꯩ ꯑꯗꯨꯒꯤ ꯑꯩ ꯌꯥꯝ ꯊꯤꯅ ꯅꯨꯡꯉꯥꯏꯇꯧꯗ ꯚꯩ ꯊꯗ ꯇꯔꯤ ꯍꯥꯏ ꯑꯗꯨꯅ ꯃꯣꯏ ꯋꯥꯈꯜꯂꯣꯟꯁꯤꯁꯨ ꯍꯣꯏ ꯃꯣꯏ ꯃꯣꯏꯒꯤ ꯑꯅꯤꯡꯕ ꯑꯄꯥꯝꯕꯗꯨꯕꯨꯗꯤ ꯇꯧꯖꯔꯤꯅꯤ ꯑꯗꯨꯁꯨ ꯍꯪꯗ ꯃꯣꯏ ꯑꯩꯈꯣꯏ ꯄꯨꯂꯛꯏꯁꯦ ꯉꯁꯤ ꯉꯔꯥꯡꯗꯪ ꯄꯨꯜꯂꯛꯄꯗ ꯅꯠꯇꯦꯕ ꯑ ꯀꯩꯅꯣ ꯅꯁꯔꯤꯗꯒꯤ ꯄꯨꯜꯂꯛꯏꯅꯤ ꯑꯗꯒꯤ ꯀ꯭ꯂꯥꯁ ꯋꯥꯟ ꯇꯨꯗꯒꯤ ꯄꯨꯜꯂꯛꯄ ꯌꯥꯎꯔꯤꯅꯤ ꯍꯥꯏꯗꯤ ꯈꯪꯗꯦꯗ ꯚꯥꯏ ꯑꯩꯅ ꯑꯩꯅ ꯃꯣꯏ ꯈꯟꯕꯒ ꯃꯣꯏꯅ ꯑꯩꯉꯣꯟꯗ ꯈꯜꯂꯤꯁꯦꯒ ꯌꯥꯝ ꯊꯤ ꯈꯦꯠꯅꯧ ꯑꯩ ꯅꯨꯡꯇꯤꯒꯤ ꯄꯨꯟꯁꯦ ꯍꯥꯏꯕ ꯅꯠꯇꯦ ꯚꯥꯏ ꯍꯣꯏ ꯃꯣꯏꯁꯨ ꯊꯕꯛ ꯆꯤꯟꯕ ꯀꯌꯥ ꯂꯩꯔꯝꯒꯅꯤ ꯑꯃ ꯇꯧꯕ ꯀꯌꯥ ꯂꯩꯔꯝꯒꯅꯤ ꯑꯗꯨꯏꯁꯨ ꯅꯣꯡꯐꯥꯗꯣꯛꯍꯦ ꯚꯥꯏ ꯅꯨꯡꯉꯥꯏꯔꯤꯕ꯭ꯔꯥ ꯈꯣꯠꯂꯤꯕ꯭ꯔꯥ ꯍꯥꯏꯗꯤ ꯄꯨꯟꯕ ꯑꯃꯥꯎ ꯐꯪꯗ꯭ꯔꯒꯁꯨ ꯑꯦ ꯁꯤ ꯇꯧꯋꯤ ꯑꯅꯥ ꯑꯌꯦꯛ ꯌꯥꯎꯗꯦ ꯈꯣꯠꯇꯦ ꯔꯤ ꯀꯔꯤ ꯀꯃꯥꯏ ꯇꯧꯔꯤ ꯍꯧꯖꯤꯛꯅ ꯀꯔꯤ ꯇꯧꯔꯤ ꯍꯥꯏꯕꯗꯨꯃ ꯍꯪꯐꯝ
ꯑꯦ ꯥꯏ ꯏꯛ ꯌꯥꯝꯝ ꯆꯥꯎꯥꯎꯔ ꯃꯥꯔꯦ
ꯅꯠꯇꯦ ꯑꯗꯨ ꯚꯥꯏ ꯁꯥꯎꯕꯒꯤ ꯋꯥ ꯉꯥꯡ ꯅꯠꯇꯕ ꯑꯩ ꯑꯩꯅ ꯍꯥꯏꯔꯤꯁꯤꯗ ꯂꯥꯟꯕ ꯌꯥꯎꯔꯁꯨ ꯚꯥꯏ ꯅꯪ ꯁꯤ ꯂꯥꯜꯂꯤ ꯁꯤꯁꯦ ꯑꯃ ꯍꯦꯃꯜꯂꯤ ꯍꯥꯏꯕꯗꯨꯣ ꯑꯗꯨꯝ ꯍꯥꯏꯔꯛꯑꯣꯕ ꯚꯥꯏ ꯑꯩ ꯑꯗꯨꯗ ꯁꯥꯎꯒꯗꯧꯕ ꯈꯣꯠꯀꯗꯧꯕ ꯀꯔꯤꯝ ꯂꯩꯇꯦꯕ ꯑꯩꯅ ꯍꯥꯏꯔꯤꯁꯤꯗ ꯂꯥꯟꯕ ꯌꯥꯎꯔꯕ꯭ꯔꯥ ꯁꯤꯗ ꯂꯥꯜꯂꯤ ꯚꯥꯏ ꯅꯪ ꯁꯤ ꯇꯥꯡꯁꯤ ꯑꯃꯗ ꯁꯦꯝꯇꯣꯛꯎꯍꯦ ꯁꯤꯗꯤ ꯐꯠꯇꯦ ꯍꯥꯏꯔꯛꯑꯣꯕ ꯚꯥꯏ ꯑꯩ ꯀꯩꯁꯨ ꯀꯨꯝ ꯀꯥꯏꯗꯦ ꯚꯥꯏ ꯑꯗꯨꯗ ꯃꯣꯏ ꯇꯧ ꯃꯑꯣꯡꯗꯣ ꯌꯥꯝ ꯐꯖꯗꯕ ꯍꯥꯏꯇꯥꯔꯦ ꯚ ꯅꯪ ꯅꯪꯁꯨ ꯅꯪꯅꯁꯨ ꯍꯦꯟꯅ ꯈꯪꯉꯝꯒꯅꯤ ꯚꯥꯏ ꯅꯣꯏ ꯑꯩꯈꯣꯏꯁꯦ ꯀꯌꯥꯝ ꯀꯃꯥꯏꯅ ꯇꯧꯔ ꯄꯨꯜꯂꯝꯃꯤ ꯀꯌꯥꯝ ꯀꯃꯥꯏꯅ ꯇꯧꯔ ꯂꯩꯃꯤꯟꯅꯔꯝꯃꯤ ꯍꯥꯏꯗꯣ ꯈꯪꯉꯝꯒꯅꯤꯗ ꯑꯗ ꯃꯣꯏ ꯍꯧꯖꯤꯛ ꯇꯧꯔꯛꯏꯅꯣ ꯍꯃꯌꯨ ꯍꯧꯁꯦ ꯃꯣꯏ ꯍꯣꯏ ꯀꯩꯅꯣ ꯃꯣꯏ ꯃꯃꯥꯟꯅꯕ ꯗꯔꯀꯥꯔ ꯇꯥꯔꯛꯇꯕꯗꯤ ꯑꯣꯏꯁꯅꯨꯀꯣ ꯚꯥꯏ ꯍꯥꯏꯗꯤ ꯃꯣꯏ ꯃꯣꯏꯒꯤ ꯃꯇꯨꯁꯤꯡꯗꯨꯅ ꯂꯣꯏꯅ ꯔꯦꯁꯄꯣꯟꯁꯤꯕꯤꯂꯤꯇꯤ ꯂꯧꯕꯤꯕ ꯉꯝꯕ ꯑꯗꯨꯗꯒꯤ ꯂꯣꯏ ꯌꯥꯕꯨ ꯑꯣꯏꯕꯗꯤ ꯑꯣꯏꯁꯅꯨ ꯚꯥꯏ ꯃꯃꯥꯟꯅꯕꯗꯒꯤ ꯗꯔꯀꯥꯔ ꯂꯩꯔꯛꯇꯕꯗꯤ ꯑꯣꯏꯁꯅꯨ
ꯀꯩꯗꯧꯔꯝꯃꯤꯅꯣꯑꯩꯈꯣꯏꯕꯥꯏꯔꯤꯕ
ꯑꯩ ꯁꯨꯝ ꯆꯥꯛ ꯆꯥꯛ ꯇꯣꯛꯑꯒ ꯉꯍꯥꯟ ꯊꯝꯒꯦꯅ ꯊꯝꯃꯤ ꯚꯥꯏꯗꯤ ꯑꯅꯥ ꯑꯌꯦꯛ ꯌꯥꯎꯗꯕ꯭ꯔꯣ
ꯌꯥꯎꯗꯦꯗ ꯌꯥꯎꯗꯦꯗ ꯑꯗꯨꯝ ꯍꯥꯟꯅꯒꯤ ꯆꯥꯡꯗꯣ ꯑꯗꯨꯝ ꯂꯩꯖꯩ
ꯀꯩ ꯍꯟꯖꯥꯡ ꯆꯥꯕꯤꯔꯒꯦ ꯍꯥꯏꯕꯣ
ꯀꯥꯡꯁꯣꯏ ꯆꯥꯏ ꯚꯏ
ꯑꯗꯨ ꯇꯧꯔꯤꯁꯦ ꯑ ꯏꯃꯥ ꯍꯣꯏ ꯀꯩꯅꯣꯍꯣꯏꯗꯤ ꯑꯅꯥ ꯑꯌꯦꯛ ꯌꯥꯎꯗꯦ ꯍꯦꯛ
ꯌꯥꯎꯗꯦ ꯑꯗꯨꯝ ꯅꯣꯏꯁꯨ ꯑꯗꯨꯝ ꯂꯩꯔꯤ ꯑꯩꯈꯣꯏ ꯕꯥꯏꯒꯤꯗꯤ ꯅꯨꯡꯉꯥꯏꯔꯤꯕꯗꯣ
ꯑꯩ ꯍꯟꯇꯛ ꯀꯩꯅꯣꯗ ꯔꯤꯝꯁꯇ ꯅꯥꯗꯅ ꯈ꯭ꯋꯥꯡ ꯅꯥꯕꯒꯤ ꯍꯟꯇꯛ ꯅꯥꯗꯅ ꯔꯤꯝꯁꯇ ꯐꯅ ꯀꯨꯏ ꯂꯩꯔꯣꯏꯏ ꯂꯥꯏ ꯍꯨꯏꯁꯦ ꯑꯗꯨꯁꯨ ꯈꯪꯉꯝꯃꯔꯣꯏꯗꯣ
ꯈꯣꯡ ꯅꯏ ꯅꯕꯥꯥꯏ
ꯑꯩꯁꯦ ꯀꯩꯅꯣ ꯇꯧꯕꯖꯥꯠꯅꯤꯗ ꯃꯁꯟ ꯇꯨꯏꯁ ꯀꯧꯕꯖꯥꯠꯅꯤꯗ ꯃꯁꯦꯀ ꯇꯧꯕꯒꯨꯝꯕꯗꯣ ꯑꯗꯨꯃꯥꯏꯅ ꯇꯧꯕꯖꯥꯠꯅꯤ ꯑꯗꯨꯒꯤ ꯀꯩꯅ ꯇꯧꯔꯨꯕꯩ ꯋꯥꯃꯝꯃꯛꯇꯕ ꯑꯩꯅ ꯁꯨꯝ ꯌꯦꯡꯊꯣꯛꯅꯤꯡꯕꯗꯣ ꯍꯥꯏꯗꯤ ꯍꯧꯖꯤꯛꯀꯥꯟ ꯍꯥꯏ ꯇꯕꯨ ꯂꯥꯏꯅꯥꯁꯦ ꯖꯥꯠ ꯖꯥꯠ ꯅꯥꯅꯔꯦꯗꯅ ꯑꯗꯨꯅ
ꯎꯝ
ꯀꯩꯅꯣ ꯄꯨꯛꯅꯤꯡꯁꯦ ꯂꯨꯝꯖꯅꯕ ꯌꯦꯡꯖꯕ ꯌꯦꯡꯊꯣꯛꯆꯕ ꯍꯥꯏꯇꯥꯔꯦ
ꯍꯝ
ꯑꯗꯣ ꯀꯩꯁꯨ ꯊꯣꯏꯗꯣꯛꯄꯗꯤꯗꯤ ꯑꯣꯏꯔꯝꯗ꯭ꯔꯦ ꯑꯗꯣ ꯍꯧꯖꯤꯛꯄꯨꯗꯤ ꯐꯔꯦꯗ ꯑꯗꯨ ꯑꯗꯣ ꯀꯨꯏꯅ ꯐꯝꯕ ꯈꯣꯠꯄꯗꯤ ꯈꯤꯇꯪ ꯅꯨꯡꯉꯥꯏꯇ꯭ꯔꯤ ꯍꯣꯏ ꯁꯤꯁꯨ ꯅꯣꯡ ꯅꯤꯅꯤ ꯂꯩꯔꯒꯗꯤ ꯐꯔꯛꯑꯗ꯭ꯔꯥꯅ ꯈꯜꯂꯦ ꯑꯩ ꯋꯥꯈꯟꯅꯤꯀꯣ ꯏꯥꯏ ꯍꯣꯏꯁꯨ ꯁꯤꯗꯤ ꯊꯛꯄꯔꯣꯏ ꯁꯤꯁꯨ ꯑꯃꯨꯛ ꯁꯤꯗꯅꯦꯕ ꯚꯥꯏ ꯑꯩꯅ ꯌꯥꯝ ꯋꯥꯔꯧꯔꯤꯖꯕ ꯍꯥꯏꯗꯤ ꯑꯩꯅ ꯑꯗꯨꯝ ꯀꯨꯏꯗꯅ ꯗꯣꯛꯇꯔꯗ ꯅꯥꯔꯒ ꯂꯩꯈꯤꯕꯗꯣ ꯑꯩꯒꯤꯅꯦ ꯍꯥꯏꯕꯗꯣ ꯃꯔꯨꯞ ꯑꯝꯇ ꯂꯥꯛꯈꯤꯗꯦꯕ ꯚꯥꯏ ꯑꯩ ꯁꯤꯗꯒꯤ ꯑꯩ ꯌꯥ ꯑꯗꯨꯅꯦ
ꯀꯅꯥꯝ ꯈꯪꯕ ꯑꯩ ꯅꯪ ꯅꯥꯏꯌꯦꯗ ꯀꯅꯥꯝ ꯈꯪꯗꯣꯏꯦ ꯑꯩꯁꯨ ꯉꯁꯤꯗ ꯈꯪꯉꯤꯁꯤꯅꯤꯁꯨ ꯑꯩ
ꯚꯥꯏ ꯀꯃꯥꯏꯅ ꯈꯪꯗꯣꯏꯅꯣ ꯚꯥꯏ ꯀꯣꯜꯗꯤ ꯁꯨꯛꯇꯧ ꯇꯧꯔꯛꯇꯦ ꯄꯥꯎ ꯑ ꯐꯥꯎꯔꯛꯄꯁꯨ ꯅꯠꯇꯦ ꯀꯃꯥꯏꯅ ꯈꯪꯗꯣꯏꯅꯣ ꯚꯥꯏ
ꯑꯁ ꯑꯩꯗꯤ ꯚꯥꯏ ꯍꯟꯇꯛ ꯊꯕꯛ ꯈꯔ ꯆꯦꯜꯂꯨꯕꯒꯤꯅꯦꯃꯤ ꯚꯥꯏ
ꯌꯥꯝ ꯐꯖꯃꯟ ꯗꯕꯗꯣ ꯚꯥꯏ ꯁꯤꯗꯅꯦꯕ ꯄꯨꯔꯦ ꯅꯪ ꯅꯪꯉꯣꯟꯗ ꯁꯨꯃꯥꯏꯅ ꯊꯣꯛꯄ ꯑꯣꯏꯔꯣꯕ ꯅꯪꯒꯤꯅꯦ ꯍꯥꯏꯕꯗ ꯚꯥꯏ ꯅꯃꯥꯟꯅꯕ ꯅꯃꯥꯟꯅꯕꯤ ꯀꯅꯥꯝ ꯂꯥꯛꯄꯤꯔꯅꯨꯅꯦ ꯚꯥꯏ ꯅꯪ ꯄꯨꯛꯅꯤꯡꯁꯦ ꯁꯨꯕꯦ
ꯃꯥꯅꯦ ꯃꯥꯅꯤ ꯚꯥꯏ ꯚꯥꯏ ꯁꯨꯝꯕꯣ ꯑꯗꯨ ꯚꯥꯏ ꯑꯩꯗꯤ ꯇꯁꯦꯡꯅ ꯈꯪꯗꯕꯅꯦ ꯍꯥꯏꯗꯤ ꯃꯇꯥꯡ ꯌꯥꯝ ꯆꯥꯈꯤꯗꯕ ꯑꯣꯏꯗꯣꯏꯅꯦ ꯚꯥꯏꯩꯅ
ꯍꯣꯏ ꯚꯥꯏ ꯚꯥꯏꯕꯨꯗꯤ ꯉꯁꯤ ꯈꯪꯉꯦꯕꯀꯣ ꯑꯩꯒꯤ ꯏꯃꯥꯟꯅꯕ ꯃꯌꯥꯝ ꯈꯪꯗꯕ ꯃꯌꯥꯝ ꯑꯃꯁꯨ ꯂꯩ ꯑꯗꯨꯣꯏꯅꯦꯕ ꯑꯦ ꯚꯥꯏ ꯅꯪ ꯅꯥꯕ꯭ꯔꯥꯅꯦ ꯍꯥꯏꯕ ꯑꯃ ꯂꯩꯈꯤꯗꯣꯏꯅꯦꯕ ꯃꯣꯏ ꯁꯨꯛꯀꯪ ꯈꯪꯗꯕ ꯑꯃ
ꯃꯥꯅꯤ ꯃꯥꯅꯤ ꯈꯪꯗꯕꯁꯦ ꯀꯩ ꯄꯥꯎꯔꯧ ꯑꯃ ꯂꯩꯁꯦ ꯈꯪꯗꯕ ꯍꯥꯏꯁꯦ ꯈꯪꯗꯕꯅꯤꯗꯣ
ꯚꯥꯏ ꯃꯤꯅꯤꯠꯁꯦ ꯍꯦꯜꯂꯦ ꯚꯥꯏ ꯅꯪ ꯑꯩ ꯋꯥꯔꯤꯁꯤꯦ ꯃꯨꯜꯂꯦꯗ